ꯑ
ꯑꯣ ꯅꯪ ꯉꯁꯥꯏ ꯀꯣꯜ ꯇꯧꯔꯝꯕ꯭ꯔꯣ
ꯑ ꯇꯧꯔꯝꯕꯅꯤ ꯏꯌꯥꯝꯕ ꯃꯣꯏ ꯍꯣꯁꯄꯤꯇꯥꯜꯗ ꯆꯠꯄ ꯌꯥꯝ ꯅꯥꯏꯌꯦ ꯈꯣꯠꯂꯦ ꯑꯗꯣ ꯀꯔꯃꯥꯏꯅ ꯇꯧꯋꯤ ꯈꯣꯠꯅꯤꯣꯅꯣ ꯑꯁꯨꯝ ꯐꯣꯟ ꯇꯧꯔꯛꯇꯕꯁꯨ ꯀꯨꯏꯔꯦꯅ ꯁꯨꯝ ꯇꯧꯔꯛꯏꯅꯦ
ꯉꯛ ꯉꯔꯥꯡ ꯅꯥꯗꯅꯀꯣ ꯀꯃꯥꯏꯅ ꯇꯧꯔꯤꯅꯣ ꯈꯪꯗꯦ ꯑꯩꯁꯦ ꯍꯟꯗꯛꯁꯦ ꯑꯩ ꯆꯦꯛꯁꯤꯟ ꯈꯔꯦ ꯏꯁꯥꯁꯦ ꯈꯔ ꯆꯦꯛꯁꯤꯟꯍꯧꯗ꯭ꯔꯦꯕ
ꯎꯝ
ꯏꯔꯨꯖꯕꯥ ꯈꯣꯠꯄꯗꯖꯨ ꯑꯩꯈꯣꯏ ꯑꯗꯨꯏ ꯄꯨꯈ꯭ꯔꯤ ꯂꯩꯇ꯭ꯔꯣ
ꯄꯨꯈ꯭ꯔꯤ ꯑꯥ ꯄꯨꯈ꯭ꯔꯤ ꯂꯩꯕꯗꯣ
ꯄꯕꯅꯦ ꯏꯁꯤꯡꯁꯨ ꯈꯔ ꯌꯥꯝ ꯀꯟꯅ ꯐꯕ ꯑꯣꯏꯗꯦ ꯏꯁꯤꯡ ꯈ ꯈꯔ ꯆꯥꯎꯕꯗꯨꯗ ꯏꯔꯣꯏꯕꯁꯨ ꯀꯣꯛꯀ ꯂꯨꯞꯇꯅ ꯀꯣꯛꯑꯒꯌꯥ ꯈꯔ ꯈꯔ ꯀꯨꯏꯅ ꯏꯔꯣꯏꯗꯅ ꯂꯨꯞꯇꯅ ꯈꯣꯠꯇꯅꯁꯨ ꯈꯔ ꯂꯨꯖꯕ ꯍꯟꯗꯛꯁꯦ ꯑꯩ ꯑꯁꯨꯝ ꯀꯔꯤ ꯍꯥꯏꯅꯤ ꯂꯣꯛꯑꯣꯏ ꯀꯔꯤꯑꯣꯏ ꯆꯦꯜꯂꯤꯁꯨ ꯂꯩꯕꯗꯕ
ꯃꯥꯅꯦ ꯑ ꯑꯗꯨ ꯑ ꯍꯥꯏꯔꯣ ꯍꯥꯢꯔꯣ ꯏꯌꯥꯝꯕ
ꯌꯨꯝꯗ ꯒ꯭ꯌꯥꯁ ꯂꯣꯏꯈ꯭ꯔꯦꯗꯅ ꯑꯃꯨꯛ ꯒ꯭ꯌꯥꯁ ꯂꯧꯕꯁꯦ ꯑꯩ ꯅꯣꯡꯃꯗ ꯀꯩ ꯃꯆꯥ ꯇꯧꯔ ꯊꯧꯔꯔꯤꯅꯣ ꯃꯥꯛꯁ ꯅꯨꯡꯕ ꯀꯩ ꯎꯞꯇꯕꯤ ꯊꯧꯔꯦꯕ ꯑꯩꯁꯦ
ꯎꯝ ꯎꯐꯨꯟ ꯂꯝꯕꯤ ꯎꯐꯨꯟ ꯎꯐꯨꯟ ꯐꯨꯕꯗꯣ
ꯃꯅꯤꯄꯨꯔꯒꯤ ꯍꯧꯖꯤꯛꯀꯤ ꯀꯔꯤꯁꯤꯗꯤ ꯀꯩꯅꯣꯒꯤ ꯂꯝꯕꯤꯒꯤ ꯐꯤꯕꯝꯁꯤꯗꯤ ꯃꯥꯡꯗ ꯂꯩꯉꯣꯏ ꯄꯨꯕ ꯒꯥꯔꯤ ꯑꯃ ꯊꯧꯈ꯭ꯔꯗ ꯂꯣꯏꯔꯦ ꯃꯥꯏ ꯍꯧꯖꯤꯛꯁꯦ ꯂꯩꯕꯥꯛ ꯍꫭꯟꯕꯩ ꯈꫭꯠꯄꯩ ꯃꯌꯥꯝ ꯊꯦꯡꯅꯩꯗꯅ ꯍꯧꯖꯤꯛꯇꯤ ꯩꯗꯨ ꯈ ꯊꯦꯡꯅꯈꯕ ꯃꯥꯏ ꯃꯤꯠꯆꯗ ꯎꯐꯨꯟ ꯋꯥꯏꯐꯨꯟ ꯈꯔ ꯆꯥꯒ꯭ꯔ°ꯕ ꯑꯗꯨꯅ ꯍꯟꯂꯛꯑꯀꯥꯟ ꯏꯔꯣꯏ ꯂꯖꯕꯅꯦ ꯀꯩꯗꯧꯕꯅꯦ ꯇꯧꯔꯒ ꯅꯣꯡꯉꯥꯜꯂꯒ ꯑꯩꯁꯦ ꯑꯉꯥꯡꯊꯁ ꯆꯠꯄꯩ ꯀꯣꯛꯁꯨꯅ ꯉꯎꯈꯠꯂꯛꯑꯦꯅꯦ
ꯎꯝ
ꯇꯧꯔꯤꯁꯦ ꯑꯩꯗꯤ ꯄꯥꯈꯠꯂꯦ ꯍꯂꯛꯑꯦ ꯇꯨꯏꯁꯟ ꯇꯧꯗꯕꯤꯗ ꯐꯃꯨꯡꯖꯦ ꯎ ꯂꯩꯈ꯭ꯔꯦ ꯑꯗꯒꯤ ꯀꯣꯛꯁꯤ ꯅꯨꯃꯤꯠꯇꯨꯗꯒꯤ ꯅꯨꯡꯉꯥꯏ ꯒꯨꯂꯤ ꯀꯣꯛ ꯉꯥꯎꯕꯩ ꯒꯨꯂꯤ ꯆꯥꯔ ꯐꯈꯒ꯭ꯔꯦꯕ ꯅꯨꯃꯤꯠꯇꯨꯕꯨꯗꯤ
ꯎꯝ ꯃꯥ ꯑꯈ ꯗꯥꯕꯤꯛꯀꯦꯟꯅ ꯅꯥꯏꯗꯨꯗꯤ ꯑꯃ ꯏꯁꯤꯡꯒꯤꯗꯤ ꯑꯣꯏꯔꯝꯗꯣꯏ ꯃꯥꯟꯗꯦ ꯏꯁꯤꯡꯒꯤꯗꯨꯗꯤ ꯃꯣꯏ ꯇꯤꯟꯗꯨꯑ‌ꯣꯏꯔꯗꯤ ꯁꯨꯝ ꯐꯨꯔꯤꯕꯨ ꯀꯩ ꯑꯣꯏ ꯊꯣꯛꯂꯛꯀꯅꯤ ꯍꯥꯏꯗꯤ ꯅꯥꯕ ꯈꯣꯠꯄꯗ ꯑꯅꯥꯕ ꯅꯥꯕꯗꯤ ꯅꯪ ꯌꯨꯝ ꯀꯨꯝꯃꯨꯕꯗ ꯑꯗꯨꯝ ꯅꯥꯕ ꯃꯥꯜꯂꯦꯕ
ꯑꯁ ꯅꯣꯏ ꯑꯗꯨ ꯑꯗꯨꯏ ꯍꯥꯏꯔꯨꯔꯒ ꯅꯣꯏꯁꯤ ꯄꯨꯈ꯭ꯔꯤ ꯄꯨꯈ꯭ꯔꯤ ꯂꯩꯕꯗꯣ ꯑꯁ ꯑꯩꯈꯣꯏ ꯅꯣꯡꯃ ꯂꯥꯛꯑ ꯏꯔꯣꯏꯌꯦ ꯑꯩꯈꯣꯏ ꯏꯃꯥꯟꯅꯅꯕ ꯂꯩꯕꯗꯣ ꯃꯥꯒꯤꯗ ꯂꯥꯛ ꯂꯥꯛꯄꯗꯨꯗ ꯑꯩꯈꯣꯏ ꯆꯥꯛꯇꯣꯛ ꯉꯥꯏꯍꯥꯛꯇꯪ ꯏꯔꯣꯏꯕꯗ ꯌꯦꯡꯉꯣ ꯑꯁ ꯀꯛꯂꯥꯛꯇꯒ ꯍꯒꯥ ꯍꯒꯥꯆꯔꯛꯇꯅꯤ ꯏꯕꯨꯡꯉ ꯑꯗꯨꯒꯨꯝ ꯌꯨꯝ ꯆꯠꯂꯒ ꯑꯃꯨꯛ ꯂꯨꯖꯩ ꯑꯗꯨꯁꯨ ꯐꯠꯇꯦ ꯑꯃꯨꯛ ꯗꯣꯛꯇꯔ ꯆꯠꯂꯀꯥꯟꯗ ꯏꯁꯀꯤꯟ ꯗꯣꯛꯇꯔ ꯌꯦꯡꯉꯀꯥꯟꯗ ꯑꯗꯨ ꯈ ꯈꯥ ꯍꯧꯖꯤꯛꯄꯨꯗꯤ ꯈꯀꯥꯛ ꯈꯀꯥꯛ ꯐꯔꯦ ꯑꯌꯥꯝꯕ ꯑꯗꯨ ꯄꯨꯈ꯭ꯔꯤꯗꯣ ꯌꯥꯝ ꯕꯦꯔꯥ ꯀꯥꯏ ꯍꯥꯏꯗꯤ ꯃꯤ ꯂꯩꯀꯥꯏ ꯃꯤꯅꯁꯨ ꯁꯦꯡꯅꯤ ꯈꯪꯗꯦꯕ ꯇꯧꯋꯦꯕ ꯍꯥꯏꯗꯤ ꯂꯩꯗꯣ ꯂꯩꯀꯥꯏꯗꯗꯤ ꯆꯥꯎꯈꯠꯄ ꯌꯥꯝ ꯁꯥꯏꯕ ꯇꯧꯋꯦ ꯂꯩꯔꯤꯖꯤꯡꯗꯣ
ꯏꯁꯀꯤꯟꯒꯤꯗꯣ ꯑꯩꯅ ꯍꯥꯏꯗꯤ ꯏꯁꯀꯤꯟꯒꯤꯗꯨꯕꯨꯗꯤ ꯅꯠꯇꯕ ꯑꯩꯉꯣꯟꯗꯗꯤ ꯑꯦꯂꯔꯖꯤ ꯊꯣꯛꯄ ꯊꯣꯛ ꯅꯠꯇꯦꯕ ꯍꯥꯏꯗꯤ ꯏꯔꯨꯖꯕꯗꯨꯗ ꯀꯣꯛꯗꯣ ꯀꯣꯛ ꯆꯤꯛ
ꯂꫭꯛ ꯊꯣꯡꯉꯛꯄ ꯈꯣꯠꯄ ꯇꯧꯕ ꯅꯠꯇ꯭ꯔꯣ ꯏꯌꯥꯝꯕꯩꯅ
ꯑꯗꯩ ꯂꯣꯛ ꯊꯨꯡꯕꯁꯨ ꯅꯠꯇꯦꯕ ꯗꯥꯏꯔꯦꯛ ꯑꯣꯏꯅ ꯂꯣꯛ ꯊꯨꯡꯕ ꯑꯣꯏꯇꯥꯔꯗꯤ ꯂꯣꯛ ꯈꯨꯗꯅ ꯑꯗꯥꯒꯤ ꯂꯥꯏꯍꯧ ꯇꯧꯗꯅ ꯇꯧꯔꯁꯨ ꯇꯧꯔꯗꯤ ꯑꯗꯨꯝ ꯐꯒꯗꯕ ꯀꫭꯛꯇꯣ ꯉꯥꯎꯔ ꯎꯝ ꯍꯨꯝꯅꯤ ꯃꯔꯤꯅꯤ ꯁꯦ ꯐꯥꯖꯤꯜꯂꯛꯇꯕꯅꯦꯕ ꯑꯗꯨꯝ ꯉꯥꯎꯔꯤ ꯍꯥꯏꯔꯤꯗꯨ ꯇꯧꯔ ꯏꯁꯥꯁꯤ ꯅꯨꯉꯥꯏꯐꯝ ꯈꯪꯗꯕꯤ ꯃꯤꯠ-ꯄꯥ ꯏꯁꯥꯁꯨꯨꯝ ꯄꯥꯈꯠꯄ ꯀꯒ ꯕꯤꯄꯤ ꯑꯣꯜꯂ ꯕꯤꯄꯤꯁꯤ ꯈꯔ ꯋꯥꯡꯕ ꯋꯥꯟ ꯐꯣꯔꯇꯤ ꯕꯥꯏ ꯅꯥꯏꯟꯇꯤ ꯃꯤꯅꯤꯠ ꯇꯔꯥ ꯇꯔꯥ ꯍꯦꯜꯉꯛꯄꯗꯨꯗ ꯋꯥꯈꯟꯁꯦꯁꯨ ꯅꯨꯡꯉꯥꯏꯇ꯭ꯔꯦꯅ ꯑꯩ ꯕꯤ ꯄꯤ ꯀꯥꯁꯦ ꯈꯔ ꯅꯨꯡꯉꯥꯏꯇ꯭ꯔꯕ ꯖꯥꯠꯂꯥ ꯑꯩꯁꯤꯕꯣ ꯍꯥꯏꯗꯤ ꯁꯣꯃꯗꯥ ꯁꯨꯝꯝ ꯆꯤꯛ ꯂꯩꯔꯕꯅꯤꯅ ꯏꯁꯥꯁꯦ ꯇꯦꯟꯁꯟ ꯑꯃ ꯑꯗꯨꯝ ꯂꯩꯔꯦꯕ ꯀꯣꯛꯆꯤꯛꯄꯥꯁꯦ ꯅꯨꯡꯉꯥꯏꯐꯝ ꯈꯪꯗꯕꯅꯤꯅ ꯅꯪꯉꯣꯟꯗꯤ ꯀꯣꯛ ꯆꯤꯛꯄ ꯑꯩꯗꯤ ꯀꯣꯛ ꯆꯤ ꯄꯨꯟꯁꯤꯒꯤꯁꯨ ꯈꯪꯗ꯭ꯔꯤꯕ ꯃꯤꯅꯦꯕ ꯀꯣꯛ ꯆꯤꯛꯄ ꯀꫭꯛ ꯉꯥꯎꯕꯗ ꯑꯩꯉꯣꯟꯗ ꯐꯥꯎ ꯑꯃꯨꯛ ꯈꯪꯗ꯭ꯔꯤꯗ ꯀꫭꯛꯁꯦ ꯁꯨꯝ ꯅꯨꯡꯉꯥꯏꯇꯕꯗꯨꯗ ꯀꯩ ꯍꯥꯏꯅꯤ ꯋꯥꯈꯜꯁꯤꯗ ꯀꯩꯅꯣꯝ ꯁꯨꯝ ꯈꯪꯂꯥꯛꯄ ꯀꫭꯛꯀꯤ ꯇꯧꯔꯦ ꯅꯨꯡꯉꯥꯏꯇ꯭ꯔꯦ ꯑꯩꯁꯦ ꯗꯥꯛ ꯗꯣꯛꯇꯔ ꯆꯠꯂꯦ ꯑꯗꯨꯒꯗꯤ ꯗꯣꯛꯇꯔ ꯃꯣꯏꯁꯨ ꯊꯤꯔꯦ ꯃꯣꯏꯁꯨ ꯈꯪꯗꯦꯕ ꯗꯣꯛꯇꯔꯅꯩꯗꯨꯁꯨ ꯑꯩ ꯀꯣꯛ ꯉꯥꯎꯋꯦ ꯑꯗꯨ ꯀꯔꯤ ꯅꯍꯥ ꯑꯣꯏꯕ ꯑꯩꯉꯣꯟꯗ ꯕꯤ ꯄꯤ ꯗꯤ ꯀꯩꯁꯨ ꯇꯧꯗ꯭ꯔꯦ ꯃꫭꯏ ꯍꯥꯏꯁꯦ ꯋꯥꯟ ꯐꯣꯔꯇꯤ ꯕꯥꯏ ꯅꯥꯏꯟꯇꯤ ꯂꯩꯔꯕꯃꯦ ꯃꯣꯏ ꯌꯦꯡꯕꯗ ꯕꯤ ꯗꯤ ꯑ°ꯁ° ꯇꯧꯒ° ꯈꯟꯂꯤꯖꯦ ꯀꯩꯅꯣ ꯀꯣꯛ ꯉꯥꯎꯔꯤꯁꯤ ꯁꯤꯇꯤꯒ ꯂꯧꯒꯦ ꯇꯧꯈꯠꯂꯛꯑ° ꯃꯣꯏꯁꯦ ꯑꯩꯅ ꯍꯥꯏ ꯑꯩ ꯁꯥꯏꯅꯁ ꯂꯩꯕꯅꯦ ꯗꯣꯛꯇꯔ ꯍꯥꯏꯕꯗꯤ ꯑꯣ ꯑꯗꯨꯗꯤ ꯅꯪ ꯁꯥꯏꯟꯁꯀꯤ ꯑꯣꯏꯕ ꯌꯥꯏ ꯁꯥꯏꯟꯁꯇ ꯊꯥꯖꯤꯜꯂꯒ ꯌꯦꯡ ꯀꯥꯟꯗ ꯑꯩ ꯁꯥꯏꯟꯁꯇꯨꯁꯨ ꯆꯥꯎꯈꯠ ꯂꯩꯔꯝꯃꯦ ꯑꯗꯨꯗꯒꯤ ꯇꯣꯟꯁꯤꯟꯗꯨꯁꯨ ꯇꯣꯟꯁꯤꯟꯗꯨꯅ ꯈꯅꯥꯎꯗ ꯂꯣꯛ ꯇꯤꯟ ꯊꯣꯛꯐꯝ ꯂꯩꯕꯗꯣ ꯑꯗꯨꯁꯨ ꯆꯥꯎꯈꯠ ꯂꯩꯔꯝꯃꯦ ꯑꯗꯣ ꯁꯤ ꯑꫭꯏꯕ ꯌꯥꯏ ꯑꯗꯨꯃꯥꯏꯅ ꯀꯣ ꯁꯤ ꯀꯩꯅꯣꯝꯇ ꯆꯍꯤ ꯃꯅꯨꯡꯗ ꯍꯥꯟꯅ ꯆꯥꯎꯈꯠꯂꯛꯄ ꯈꯣꯠꯄ ꯇꯧꯕꯁꯦ ꯀꯣꯛ ꯉꯧꯕꯤ ꯀꯣꯛ ꯆꯤꯛ ꯄꯤ ꯌꯥꯝ ꯇꯧꯕꯅꯦ ꯃꯣꯏ ꯍꯤꯗꯥꯛ ꯒꯨꯂꯤ ꯏꯔꯛ ꯀꯥꯟꯗ ꯃꯣꯏ ꯅꯥꯇꯣꯟꯅꯗ ꯀꯥꯞꯄꯤ ꯌꯥꯝ ꯄꯤꯔꯛꯑꯦ ꯑꯗꯨ ꯀꯥꯟꯗ ꯏꯁꯥꯗꯣ ꯅꯦꯏ ꯇꯥꯏ ꯐꯩꯌꯦ
ꯀꯔꯝꯕ ꯍꫭ ꯀꯔꯝꯕ ꯍꯣꯁꯄꯤꯇꯥꯜ ꯆꯥꯠꯂꯨꯏꯅꫭ ꯍꯥꯏꯁꯦ ꯏꯌꯥꯝꯕ
ꯍꯣꯁꯄꯤꯇꯥꯜ ꯔꯤꯝꯁꯇ ꯆꯠꯂꯦ ꯔꯤꯝꯁꯇ ꯗꯣꯛꯇꯔ ꯂꯩꯁꯥꯥꯕꯤ ꯏ ꯑꯦꯟ ꯇꯤ ꯇꯥꯏ ꯃꯁꯥꯛꯀ ꯐꯖꯩꯌꯦ
ꯔꯤꯝꯁꯗ ꯇꯧꯔꯗꯤ ꯑꯩꯈꯣꯏ ꯈꯪꯅꯕ ꯍꯥꯏꯗꯤ ꯑꯩꯈꯣꯏ ꯏꯤꯗꫭꯝꯆꯥ ꯍꫭꯏ ꯃꯣꯏꯁꯨ ꯑꯅꯤ ꯑꯅꯤ ꯂꯩꯕꯅꯤ ꯃꯣꯏ ꯍꯧꯖꯤꯛ ꯀꯩꯅꯣꯗ ꯄꯨ ꯂꯩ ꯀꯦꯖꯨꯋꯂꯤꯇꯤꯗ
ꯏꯁꯇꯥꯞ ꯅꯔꯁꯤꯡ ꯏꯁꯇꯥꯐ ꯑꯣꯏꯅ ꯄꯨ ꯂꯩ ꯃꯤ ꯃꯣꯏ ꯑꯗꯨꯝ ꯑꯋꯥꯠꯄ ꯂꯩꯔꯁꯨ ꯑꯗꯨꯝ ꯍꯥꯏꯔꯛꯑꯣ ꯍꯥꯏꯗꯤ ꯑꯌꯥꯝꯕ ꯑꯣꯏ ꯁꯨꯝ ꯃꯇꯦꯡ ꯄꯥꯡꯅ ꯈꯣ ꯇꯧꯔꯒ ꯈꯣꯠꯂꯀꯣ ꯄꯩꯁꯥ ꯅꯨꯡꯁꯥ ꯑꯣꯏꯔꯁꯨ ꯁꯨ ꯏꯌꯥꯝꯕ ꯁꯨꯝ ꯃꯇꯦꯡ ꯄꯥꯡꯅꯖꯦꯕ ꯍꯥꯏꯗꯤ ꯑꯩꯈꯣꯏꯁꯨ ꯂꯥꯏꯔꯕꯅꯤ ꯅꯣꯏꯁꯨ ꯂꯥꯏꯔꯕꯅꯤ ꯑꯃ ꯑꯃ ꯄꯥꯡꯅꯖꯦ
ꯑꯗꯨ ꯅꯣꯏ ꯍꯣꯁꯄꯤꯇꯥꯜ ꯆꯠꯄꯗ ꯑꯋꯥꯠ ꯑꯄꯥ ꯂꯩꯔꯁꯨ ꯑꯗꯨꯝ ꯍꯥꯏꯔꯛꯑꯣ ꯍꯥꯏꯗꯤ ꯀꯩ ꯀꯩ ꯄꯔꯣꯕꯂꯦꯝ ꯊꯣꯛꯏ ꯊꯣꯛ ꯑꯗꯨꯗꯣ ꯑꯗꯨꯝ ꯍꯥꯏꯔꯣꯏꯑꯣ ꯑꯩꯗꯤ ꯑꯩꯈꯣꯏꯗꯣ ꯇꯧꯔꯛꯑꯦ ꯑꯗꯨꯝ ꯂꯩꯕꯅꯦꯕ ꯃꯣꯏꯗ ꯍꯥꯏꯅꯔꯒ ꯑꯗꯨꯝ ꯌꯥꯅꯤ ꯍꯥꯏꯗꯤ ꯃꯣꯏ ꯍꯧꯖꯤꯛꯀꯥꯟꯗꯤ ꯂꯣꯏꯅ ꯃꯥꯏ ꯃꯥꯏ ꯃꯤꯗ ꯂꯣꯏ ꯇꯧꯅꯩꯅ ꯏꯌꯥꯝꯕ
ꯑꯗꯨ ꯃꯥꯏ ꯃꯥꯏ ꯃꯥꯏ ꯃꯤꯗ ꯅꯣꯏ ꯇꯧꯅꯕꯅꯤꯅ ꯑꯗꯨꯝ ꯆꯪꯕ ꯈꯣꯠꯄꯗꯣ ꯑꯗꯨꯝ ꯐꯔꯛ ꯇꯥꯔꯁꯨ ꯑꯗꯨꯝ ꯍꯥꯏꯔꯛꯑꯣ ꯍꯥꯏꯗꯤ ꯌꯥꯝ ꯑꯊꯨꯕ ꯄꯥꯝꯃꯁꯨ ꯇꯞꯅ ꯅꯕꯨ ꯀꯩꯅꯣ ꯇꯧꯔꯁꯨ ꯈꯣꯠꯂꯁꯨꯅ ꯑꯗꯨꯝ ꯍꯥꯏꯔꯛꯑꯣ ꯌꯥꯝ ꯑꯃ ꯍꯣꯁ ꯔꯤꯝꯁꯇꯕꯨ ꯆꯠꯄ ꯆꯠꯂꯗꯤ ꯌꯥꯝ
ꯑꯣ ꯍꯧꯖꯤꯛꯄꯨꯗꯤ ꯀꯥꯏ ꯀꯥꯏꯁꯨ ꯇꯧꯗ꯭ꯔꯕꯣ
ꯇꯧꯗ꯭ꯔꯦ ꯀꯩꯁꯨ ꯇꯧꯗ꯭ꯔꯦ ꯅꯪ ꯅꯔꯁ ꯍꯥꯏꯔꯁꯨ ꯅꯤꯡꯁꯤꯡꯉꯏꯅꯦ ꯅꯔꯁꯅ ꯀꯣꯛ ꯀꯞꯄꯦ ꯄꯨꯟꯁꯤꯒꯤ ꯍꯍꯥꯟꯕꯖꯦꯜ ꯀꯣꯛ ꯀꯥꯞꯄꯤꯗꯣ
ꯑ ꯌꯦꯡ ꯀꯣ ꯀꯥꯄꯥ
ꯅꯁ ꯑꯃꯝ ꯀꯥꯞꯄꯦ ꯑꯁ ꯃꯥꯥꯡ ꯀꯥꯄꯤꯗꯣ ꯈꯪꯗꯦꯕꯣ ꯁꯤꯅꯤꯗꯣ ꯃꯆꯥ ꯊꯤꯟꯕꯩꯔꯥ ꯀꯩꯗꯧꯕꯒꯤꯉꯗ ꯀꯩꯁꯨꯣꯏꯕ ꯌꯥꯔꯅꯤꯅ ꯄꯨꯔꯥ ꯄꯣꯝꯃꯦ ꯈꯇꯪ ꯈꯇꯪꯅꯤ ꯃꯤꯅꯤ ꯄꯨꯡꯈꯥꯏꯃꯨꯛꯀꯤ ꯆꯥꯡꯗꯗꯤ ꯂꯩꯔꯝꯗꯧ ꯃꯥꯜꯂꯦ ꯍꯣꯁꯄꯤꯇꯥꯜꯗꯀꯣ ꯀꯩꯁꯨ ꯀꯩꯅꯣ ꯐꯞ ꯀꯨꯝꯃꯗꯤ ꯑꯩ ꯆꯥꯕ ꯊꯛꯄ ꯌꯥꯕ ꯌꯥꯕꯅꯤꯅ ꯏꯁꯥꯗ ꯀꯩꯁꯨ ꯇꯧꯗꯦ ꯍꯥꯏꯕꯗꯨꯗ ꯑꯗꯨꯛ ꯀꯨꯝꯕꯗꯤ ꯌꯥꯔꯛꯇ꯭ꯔꯦ ꯀ ꯁꯅꯗꯕꯅꯤꯅ ꯀꯣꯛ ꯉꯥꯎꯕꯗꯨ ꯀꯩꯅꯣ ꯊꯤꯛꯑꯦ ꯑꯗꯨ ꯁꯤꯁꯤ ꯂꯧꯔꯦ ꯍꯥꯏꯕꯗꯤ ꯊꯕꯥꯛꯇ ꯀꯩꯅꯣꯒꯨꯝꯕ ꯁꯣꯔ ꯍꯣꯟꯕꯒꯨꯝꯕ ꯅꯨꯡꯉꯥꯏꯇꯕ ꯈꯣꯠꯇꯕ ꯂꯩ ꯇꯥꯔꯒꯗꯤ ꯁꯤ ꯂꯧꯊꯣꯛꯑꯦ ꯁꯣꯔꯣꯟꯕꯁꯦ ꯁꯥꯏꯟꯁꯀꯤꯁꯤꯁꯨ ꯅꯥꯇꯣꯟ ꯐꯣꯡꯒꯠꯄꯅꯤꯅ ꯋꯥꯔ ꯂꯩꯕꯅꯦ ꯑꯣꯛꯁꯤꯖꯦꯟ ꯁꯄ꯭ꯂꯥꯏꯒꯨꯝꯕꯁꯦ ꯑꯗꯨꯒ ꯌꯦꯡꯊꯣꯛꯂꯛꯑꯦ ꯐꯖꯅ ꯃꯣꯏ ꯐꯖꯅ ꯇꯧꯕꯤꯔꯛꯦ ꯉꯥꯛꯇꯪꯗꯨꯒꯤꯗꯤ ꯍꯥꯏꯇꯥꯔꯦ ꯏꯃꯥꯔꯖꯦꯟꯁꯤ ꯑꯣꯏꯇꯥꯔꯁꯨ ꯏꯁꯥꯅ ꯑꯩꯅ ꯑꯩꯒꯤ ꯑꯣꯏꯅ ꯑꯩꯅ ꯄꯦꯟꯕꯗ ꯑꯣꯏꯔꯛꯑꯦꯕ ꯑꯩꯅ ꯅꯔꯁꯤꯡ ꯅꯔꯁ ꯀꯟꯕꯒ ꯐꯖꯅ ꯖꯦꯜꯂꯀꯣ ꯁꯠꯄꯩ ꯀꯥꯡꯇꯣꯛꯇꯗ ꯍꯔꯥꯎꯔꯥꯎ ꯇꯔꯥꯝ ꯆꯔꯥꯅ ꯇꯧꯕꯤꯔꯦ
ꯑ ꯑꯗꯨꯃꯥꯏꯅ ꯇꯧꯋꯦ ꯐꯥꯔꯇꯤ ꯐꯩꯌꯦ ꯑꯌꯥꯝ ꯏꯌꯥꯝꯕꯩꯕꯤ ꯕꯤ ꯄꯤ ꯂꯩ ꯈꯣꯠ ꯂꯩ ꯇꯧꯔꯤ ꯑꯗꯣ ꯀꯃꯥꯏꯅ ꯇꯧꯋꯤ ꯍꯥꯏꯗꯤ ꯕꯤ ꯄꯤꯁꯤꯗꯤ ꯅꯣꯔꯃꯦꯜ ꯊꯝꯍꯧꯒꯅꯤ ꯐꯅꯤ ꯍꯥꯏꯗꯤ ꯍꯥꯏꯗꯤ ꯃꯥꯗꯤ ꯇꯝ ꯉꯝꯗꯦꯕ ꯍꯥꯏꯗꯤ ꯍꯦꯠꯇ ꯃꯤ ꯕꯤ ꯄꯄꯤ ꯄꯣꯛꯈꯥꯏꯕ ꯑꯗꯨ ꯄꯣꯛꯈꯥꯏꯕ ꯂꯩꯅꯤ ꯅꯤ ꯑꯌꯥꯝꯕꯒꯤ ꯍꯧꯖꯤꯛꯄꯨ ꯅꯣꯔꯃꯦꯜꯗ ꯂꯩꯔꯣ ꯍꯥꯏꯗꯤ ꯑꯞ ꯇꯥꯎꯟ ꯀꯌꯥꯗ ꯂꯩꯔꯤꯒ
ꯑꯩꯅ ꯑꯁ ꯑꯩꯈꯣꯏꯅ ꯁꯨꯝ ꯅꯍꯥ ꯑꯣꯏꯅ ꯑꯩꯉꯣꯟꯗ ꯑꯩꯒꯤ ꯉꯁꯥꯏ ꯄꯣꯛꯨꯝ ꯆꯤꯛ ꯂꯩꯕꯗꯣ ꯆꯖꯤꯛ ꯆꯖꯤꯛ ꯆꯖꯤꯛ ꯂꯥꯎꯔꯛꯏꯕ ꯉꯥꯏꯌ ꯈꯪꯗꯕꯅꯦꯕ ꯀꯣꯛꯁꯤꯗ ꯀꯩꯅꯣꯝ ꯁꯨꯝ ꯇꯧ ꯂꯩꯏꯕꯗꯣ ꯑꯗꯨꯗꯨꯅ ꯗ ꯀꯩ ꯍꯥꯏꯅꯤ ꯑꯦꯟꯖꯥꯏꯇꯤ ꯏꯁꯇ꯭ꯔꯦꯁ ꯊꯣꯛꯇꯧꯔꯤꯅꯦ ꯍꯥꯏꯌꯦꯕ ꯗꯣꯛꯇꯔꯅ ꯑ ꯃꯥꯅ ꯐ꯭ꯂꯦꯛ ꯇꯦꯟ ꯇꯦꯟ ꯔꯤꯐ꯭ꯂꯦꯛ ꯇꯧꯔꯤꯗꯨꯗꯤ ꯅꯣꯔꯃꯦꯅꯦꯕ ꯅꯪꯅ ꯍꯥꯟꯔ ꯑꯩꯈꯣꯏ ꯇꯦꯟ ꯇꯦꯟ ꯗꯦ ꯐ꯭ꯂꯦꯛ ꯇꯧꯔꯤꯗꯣ ꯂꯝꯕꯤꯁꯦ ꯅꯪ ꯀꯩꯅꯣꯗꯒꯤꯅ ꯈꯔ ꯈꯪꯗꯦ ꯃꯤꯇꯔ ꯃꯉꯥ ꯇꯔꯨꯛ ꯃꯤꯇꯔ ꯇꯔꯥꯃꯨꯛꯀꯤ ꯆꯪꯉꯦ ꯂꯝꯖꯦꯜ ꯆꯦꯜꯂꯨꯕ ꯈꯪꯅꯤ ꯈꯣꯡꯅ ꯆꯠꯂꯨꯕ ꯈꯪꯅꯤ ꯅꯪ ꯅꯨ ꯕꯤꯄꯤꯗ ꯇꯔꯥ ꯀꯨꯟꯃꯛ ꯍꯦꯟꯒꯠꯅꯤ ꯍꯥꯏꯕ ꯔꯤꯕ ꯂꯝꯖꯦꯟꯦꯜ ꯃꯇꯝꯗꯨꯗ ꯅꯪ ꯃꯤꯨꯟ ꯌꯥꯝ ꯆꯣꯡꯕꯅꯤꯅ ꯅꯪ ꯕꯤꯗꯤꯑꯣ ꯄ꯭ꯂꯦꯠꯁꯨ ꯂꯥꯛꯒꯅꯤ ꯅꯪ ꯇꯥꯟ ꯆꯥꯗꯔꯤ ꯅꯪ ꯁꯤꯗꯩ ꯁꯤꯐꯥꯎ ꯂꯥꯛꯄꯗ ꯍꯥꯏꯗꯤ ꯍꯣꯁꯄꯤꯇꯥꯜꯗ ꯑꯩ ꯌꯨꯝꯗꯒꯤꯩ ꯍꯣꯁꯄꯤꯇꯥꯜꯐꯥꯎ ꯂꯥꯛꯄꯗ ꯕꯤꯄꯤꯗꯗꯥꯥꯏꯝ ꯋꯥꯡꯈꯠꯄꯁꯨ ꯌꯥꯕꯒꯤ ꯆꯥꯟꯁ ꯂꯩ ꯑꯗꯨꯅ ꯀꯩꯁꯨꯨꯝ ꯅꯪꯉꯣꯟꯗ ꯄ꯭ꯔꯣꯕ꯭ꯂꯦꯝ ꯑꯣꯏꯗꯧ ꯅꯠꯇꯦ ꯁꯤꯗꯤ ꯅꯣꯔꯃꯦꯜꯅꯤꯅ ꯍꯥꯏꯔꯒ ꯃꯣꯏ ꯀꯩꯁꯨ ꯀꯟꯅ ꯀꯩꯅꯣ ꯇꯧ
ꯑꯗꯨ ꯏꯌꯥꯝꯕꯣꯏꯕꯤ ꯕꯤ ꯄꯤ ꯂꯩ ꯀꯥꯏꯅꯣ ꯍꯣꯠꯂ ꯑꯩꯅ ꯒꯨꯔꯤ ꯅꯨꯡꯗꯤ ꯆꯥꯕ ꯈꯣꯠ ꯇꯧꯔꯤꯒꯤꯅꯣ ꯍꯥꯏꯗꯤ ꯍꯧꯖꯤꯛꯛꯇꯧꯅ ꯒꯨꯔꯤ ꯆꯥꯕ ꯈꯣꯠꯇꯧꯔꯗꯤ ꯌꯥꯝ ꯅꯧꯅ ꯒꯨꯔꯤ ꯆꯥꯔꯗꯤ ꯍꯌꯦꯡꯋꯥꯏ ꯃꯦꯟꯇꯦꯅꯦꯟꯁ ꯇꯧꯕꯗꯒꯤ ꯄꯥꯛꯇꯨ ꯐꯕ ꯉꯝꯃꯣꯏ ꯍꯥꯏꯗꯤ ꯍꯧꯖꯤꯛꯛꯇꯧꯅ ꯒꯨꯔꯤ ꯆꯥꯔꯒꯗꯤꯀꯣ ꯌꯥꯝꯕꯣꯏꯗꯤ ꯍꯥꯏꯗꯤ ꯃꯤ ꯑꯌꯥꯝꯕ ꯂꯣꯏꯣꯏ ꯑꯗꯨꯃꯥꯏꯅ ꯇꯧꯅꯕꯅꯦꯕ ꯍꯥꯏꯗꯤ ꯅꯧꯅ ꯒꯨꯔꯤ ꯆꯥꯕꯁꯦ ꯍꯛꯆꯥꯡꯁꯨ ꯁꯣꯛꯑꯦꯅ ꯂꯣꯏ ꯁꯣꯛꯂꯛꯇꯦꯅꯦꯕ ꯁꯣꯛꯑꯁꯨ ꯃꯥꯁꯦ ꯏꯐꯦꯛ ꯑꯗꯨ ꯐꯕꯁꯨ ꯋꯥꯁꯨ ꯋꯥꯅꯤ ꯍꯥꯏꯗꯤ ꯌꯥꯝ ꯅꯧꯅ ꯀꯩꯅꯣ ꯆꯥꯔꯛꯄꯅꯤꯅ ꯀꯌꯥꯝꯕꯀꯣ
ꯕꯤꯄꯤꯁꯦ ꯑꯉꯥꯡ ꯅꯍꯥ ꯑꯣꯏꯕ ꯅꯨꯃꯤꯠ ꯑꯩꯈꯣꯏ ꯃꯇꯝꯁꯤꯗ ꯕꯤ ꯄꯤ ꯂꯩꯕ ꯌꯥꯕꯒꯤ ꯄꯣꯖꯤꯕꯤꯂꯤꯇꯤ ꯂꯩꯇꯦꯕ ꯑꯗꯨꯗ ꯅꯪꯅ ꯀꯩꯒꯨꯝꯕ ꯅꯁꯥꯒꯤ ꯑꯣꯏꯕ ꯄꯣꯛꯄꯗꯒꯤ ꯌꯥꯎꯖꯔꯛꯄ ꯂꯥꯏꯅꯥ ꯑꯃ ꯅꯥꯔꯦꯅ ꯈꯜꯂꯣ ꯑꯗꯒꯤ ꯇꯉꯥꯏꯐꯗꯅ ꯂꯥꯏꯅꯥ ꯁꯥꯊꯤꯕ ꯊꯦꯡꯅꯔꯨꯔꯦꯅ ꯈꯜꯂꯧꯕ ꯑꯗꯨꯒꯤ ꯂꯥꯏꯅꯥ ꯂꯩꯈꯤꯕꯗꯤ ꯌꯥ ꯂꯥꯏꯅꯥ ꯃꯌꯥꯝ ꯄꯣꯛꯈꯤꯕꯕꯗꯤ ꯌꯥꯏꯑꯕ ꯑꯗꯨꯗꯤ ꯈꯪꯗꯦ
ꯎꯝ
ꯂꯩꯖꯔꯤꯕꯗꯤ ꯐꯖꯅ ꯏꯃꯥ ꯏꯄꯥꯅ ꯆꯨꯝꯅ ꯄꯣꯛꯄꯤꯔꯛꯄ ꯍꯥꯏꯇꯥꯥꯔꯦ ꯑꯩꯈꯣꯏꯗꯗꯤ ꯑꯩꯈꯖꯤ ꯇꯣꯏꯗ ꯄꯤ ꯂꯩꯕ ꯌꯥꯕ ꯏꯁꯇꯦꯖ ꯑꯣꯏꯗ꯭ꯔꯤꯕ ꯅꯪ ꯌꯥ ꯏꯁꯇꯦꯖꯇ ꯑꯣꯏꯗ꯭ꯔꯤꯔꯤꯕꯣ ꯗꯣꯛꯇꯔꯉꯩꯗꯁꯨ ꯍꯥꯏ ꯅꯣꯏꯗꯧ ꯀꯏ ꯕꯤ ꯐꯤ ꯂꯩꯗꯣꯏꯅꯣꯅ ꯕꯤꯄꯤꯤꯁꯦ ꯃꯊꯥꯡ ꯊꯪꯅꯁꯨ ꯑꯗꯨꯝ ꯌꯦꯡꯉꯤꯗ ꯀꯩꯁꯨ ꯇꯧꯗꯕꯅꯤꯗ ꯕꯤꯄꯤꯤꯁꯦ ꯑ ꯀꯔꯤ ꯍꯥꯏꯅꯤ ꯀꯣꯛꯀꯨꯝꯕ ꯌꯥꯝ ꯆꯛꯂꯛꯑꯗꯤꯄꯤꯤꯗꯤ ꯋꯥꯡꯈꯠꯄꯅꯦ ꯑꯗꯨꯗꯤ ꯐꯤꯕꯔꯒꯨꯝꯕ ꯇꯧꯕꯨꯕꯀꯣ ꯅꯁꯥ ꯐꯤ ꯇꯧꯔꯣ ꯐꯤꯕꯔ ꯇꯧꯕꯁꯤ ꯏꯁꯥꯁꯨ ꯉꯥꯏꯔꯝ ꯈꯪꯗꯦꯅ ꯏꯁꯥꯁꯦ ꯍꯥꯏ ꯉꯥꯎ ꯆꯤꯛꯇꯨꯅ ꯂꯩ ꯑꯗꯨꯗ ꯅꯪ ꯅꯠꯇ꯭ꯔꯒꯗꯤ ꯌꯄꯤ ꯂꯣꯏꯊꯈꯤꯕ ꯑꯃ ꯑꯗꯨꯗꯩ ꯀꯣꯛ ꯆꯤ ꯍꯩꯅꯗꯕꯤ ꯂꯩꯕꯗꯣ ꯑꯗꯨ ꯀꯥꯟꯗ ꯊꯣꯛꯇꯅ ꯍꯥꯏꯕꯅꯦꯕ ꯅꯪ ꯄꯤ ꯍꯥꯏꯌ ꯕꯤꯄꯤꯅ ꯕꯤꯄꯤ ꯈꯤꯇꯪ ꯋꯥꯡꯉꯅꯤ ꯅꯪ ꯐꯤꯚꯔ ꯇꯧꯔꯨꯕ꯭ꯔꯥꯕ ꯍꯪꯕ ꯑꯩꯉꯣꯟꯗꯁꯨ ꯍꯪꯉꯦ ꯐꯤꯕꯔꯒꯨꯝꯕ ꯇꯧꯈꯤꯕ ꯈꯣꯠꯈꯤꯕ ꯂꯩꯕ꯭ꯔꯅ ꯑꯩꯉꯣꯟꯗꯗꯤ ꯑꯩ ꯏꯔꯨꯖꯕꯗꯒꯨꯝꯕ ꯏꯁꯥꯁꯦ ꯁ꯭ꯋꯥꯏ ꯁ꯭ꯋꯥꯏ ꯂꯥꯎꯕꯤꯗꯤ ꯀꯣꯛꯀ ꯂꯣꯁꯤꯟꯕꯗ ꯁꯥꯏꯔꯁꯀꯤ ꯍꯥꯏꯇꯥꯔꯦ
ꯐ꯭ꯔꯥꯏꯅꯦꯁꯀꯤ ꯇꯧꯕ ꯑꯩꯁꯤ ꯅꯥꯇꯣꯟꯅ ꯀꯩꯅꯣꯝꯃ ꯕꯛ-ꯕꯛ ꯃꯅꯤꯟ ꯀꯥꯕꯩꯇꯥ‍꯭ꯞ ꯇ ꯐꯨꯒꯠꯄꯗꯣ
ꯕ꯭ꯂꯔ ꯆꯠꯄꯤꯗꯧ ꯑꯃꯨꯛ-ꯑꯃꯨꯛ ꯑꯗꯨ ꯇꯧꯋꯦꯕ ꯑꯗꯨꯒ ꯑꯁ ꯄꯣꯜꯂꯦ ꯍꯥꯏꯔ ꯀꯥꯟꯗ ꯁꯥꯏꯟꯁꯀꯤ ꯗꯣꯛꯇꯔ ꯋꯥꯔꯤ ꯁꯝꯅꯀꯥꯟꯗ ꯅꯪ ꯁꯥꯏꯟꯁ ꯂꯩꯇꯧꯔꯤꯅꯦ ꯑꯗꯨꯒ ꯐꯖꯅ ꯃꯣꯏ ꯁꯤꯇꯤ ꯑꯃ ꯂꯧꯊꯣꯛꯑꯀꯥꯟꯗ ꯅꯥꯇꯣꯟ ꯁꯔꯨꯛ ꯄꯩ ꯍꯥꯏꯕ ꯃꯤ ꯈꯨꯗꯤꯡꯃꯛꯁꯦ ꯐꯥꯏꯅꯥꯁ ꯂꯩꯇꯕ ꯃꯤꯠꯇ ꯅꯠꯇ꯭ꯔꯥ ꯑꯗꯨ ꯅꯥꯇꯣꯟ ꯁꯔ ꯑꯦꯞꯁꯦ ꯇꯩꯕ ꯈꯣꯠꯄꯅ ꯈꯔꯅ ꯑꯗꯨ ꯄꯩꯕꯒꯤ ꯆꯥꯡꯗꯨ ꯌꯦꯡꯉꯀꯥꯟꯗ ꯃꯣꯏ ꯍꯤꯗꯥꯛ ꯊꯄ ꯈꯣꯠꯄꯤꯤ ꯈꯔꯁꯨ ꯇꯧꯋꯦ ꯍꯥꯏꯕ ꯇꯉꯥꯏ ꯐꯗ꯭ꯔꯗꯤ ꯁꯖꯔꯤ ꯇꯧꯕꯁꯨ ꯌꯥꯎ ꯃꯥꯜꯂꯦ ꯁ ꯃꯇꯅꯥꯇꯣꯟꯗ ꯑꯗꯨꯝꯣꯠꯇꯤꯈꯣꯏ ꯀꯤꯖꯩꯌꯦꯕ ꯍꯥꯏ ꯐꯥꯎꯕꯁꯨ ꯀꯩꯅꯣ ꯇꯧꯗ ꯈꯣꯠꯂꯦ ꯌꯥꯝ ꯉꯥꯡꯅꯕꯅꯦꯕ
ꯎꯝ
ꯈꯪꯗꯦꯕ ꯋꯥ ꯌꯥꯝ ꯅꯥꯊꯣꯛ ꯀꯟꯕ ꯃꯤꯗꯤ ꯑꯣꯏꯗꯕꯅꯦ ꯌꯥꯝ ꯅꯥꯀꯣꯛ ꯀꯟꯕ ꯃꯤꯁꯦ ꯁꯥꯏꯅꯁ ꯂꯩ ꯍꯥꯏꯌꯦꯕ ꯅꯥꯇ‌ꯣꯟꯅ ꯁꯣꯔ ꯍ‌ꯣꯟꯉꯝꯗꯕꯤ ꯆꯤꯟꯕꯥꯟ
ꯃꯥ ꯃꯥ ꯑꯥ
ꯑꯗꯨꯐꯀꯤ ꯏꯁꯇꯦꯖ ꯐꯛꯇꯤ ꯑꯣꯏꯗ꯭ꯔꯤꯕꯅꯤ ꯑꯩꯗꯤ ꯑꯗꯨꯝ ꯈꯪꯗꯦꯅꯦ ꯀꯃꯥꯏꯅ ꯇꯧꯕꯗꯅꯣ
ꯔꯤ ꯃ ꯍꯥꯏꯗꯤ ꯑꯩꯈꯣꯏ ꯅꯥꯕꯅꯕ ꯇꯧꯕ ꯑꯗꯨꯝ ꯍꯥꯏꯗꯤ ꯑꯗꯨꯝ ꯅꯍꯥ ꯌꯥꯝ ꯑꯣꯏꯔꯤꯌꯦ ꯅꯍꯥ ꯑꯣꯏꯔꯤꯉꯩꯗ ꯇꯣꯏꯅ ꯆꯠꯂꯛꯑꯗꯤ ꯑꯩꯈꯣꯏꯁꯦ ꯑꯃꯨꯛ ꯐꯔꯛ ꯇꯥꯔꯛꯇꯣꯏꯅꯦ ꯑꯗꯣ ꯍꯥꯏꯗꯤ ꯌꯥꯝ ꯅꯧꯅ ꯍꯣꯁꯄꯤꯇꯥꯜ ꯆꯠꯄ ꯈꯣꯠꯄ ꯇꯧꯕ ꯍꯥꯏꯁꯦ ꯑꯩꯈꯣꯏꯗꯁꯨ ꯃꯊꯥ ꯁꯥꯏ ꯑꯗꯨꯗꯒꯤ ꯃꯇꯝꯁꯨ ꯑꯃ ꯃꯥꯡꯉꯦ ꯑꯗꯨꯗꯒꯤ ꯑꯩꯈꯣꯏꯁꯨ ꯑꯃ ꯊꯋꯥꯏ ꯏꯈꯥꯡ ꯑꯃ ꯇꯧꯒꯦ ꯈꯜꯂꯁꯨ ꯍꯦꯛꯇ ꯃꯇꯝ ꯍꯦꯛꯇ ꯊꯤꯟꯗꯩꯗꯣ ꯃꯥꯗꯤ ꯍꯥꯏ ꯍꯛꯆꯥꯡ ꯐꯠꯇꯗꯤ ꯀꯣꯏꯔꯝꯕ
ꯃꯥꯂ ꯑꯅꯥꯕ ꯍꯥꯏꯁꯤꯅ ꯄꯩꯁꯥ ꯃꯥꯡꯉꯤ ꯃꯇꯝ ꯃꯥꯡꯉꯤ ꯏꯁꯥ ꯋꯥꯏ ꯄꯨꯝꯅꯃꯛ ꯑꯗꯨꯣꯏꯁꯤꯦ ꯅꯪ ꯏꯃꯨꯡ ꯃꯅꯨꯡ ꯄꯩꯁꯥ ꯋꯥꯔꯒ ꯋꯥꯈꯜ ꯋꯥꯔꯛꯑꯅꯤ ꯁꯦꯡꯅ ꯍꯥꯏꯔꯒꯤ ꯋꯥꯈꯜ ꯋꯥꯕꯁꯤꯁꯨ ꯂꯥꯏꯅꯥ ꯑꯃ ꯄꯣꯛꯛꯅꯤꯡꯉꯥꯏ ꯃ ꯆꯥꯡꯅꯦꯕ ꯑꯦꯟꯖꯥꯏꯇꯤ ꯏꯁꯇ꯭ꯔꯦꯁ ꯃꯌꯥꯝ ꯂ ꯍꯥꯏꯐꯠ ꯃꯥꯅꯦ ꯑꯗ ꯌꯥꯔꯤꯉꯩꯗꯤ ꯅꯥꯗ꯭ꯔꯤꯉꯥꯏ ꯍꯣꯠꯅꯕ ꯑꯗꯨꯅ ꯑꯩꯒꯤ ꯑꯃ ꯅꯥꯈꯤꯕ ꯑꯩꯁꯦ ꯕꯦꯔꯥ ꯀꯥꯗꯒꯤ ꯐꯦꯃꯤꯂꯤ ꯄꯨꯔꯥ ꯀꯩꯅꯣ ꯇꯨꯗꯣꯏꯅꯦꯕ
ꯃꯅꯦ ꯇꯨꯗꯣꯏꯅꯦ
ꯄꯩꯁꯥ ꯅꯨꯡꯁꯥꯗ ꯑꯣꯏꯔꯦ ꯄꯨꯂꯞ ꯊꯥꯗꯈꯤꯗꯣꯏꯅꯦꯕ ꯑꯗꯨꯅ ꯑꯩꯈꯣꯏꯨꯝꯅ ꯆꯍꯤ ꯀꯨꯟꯊ꯭ꯔꯥ ꯆꯪꯉ ꯇꯥꯟꯖꯔꯛꯄ ꯄꯩꯁꯥꯗꯣ ꯑꯗꯨꯗꯤ ꯖꯨꯅꯤꯌꯔꯗꯨꯅ ꯐꯖꯅ ꯏꯁꯅ ꯆꯦꯛꯁꯤꯟꯕ
ꯖꯦꯛꯁꯟ ꯑꯃꯥ ꯊꯛ ꯊꯕꯛꯁꯦ ꯁꯨꯒꯗꯕꯅꯤ ꯁꯨꯔꯒꯁꯨ ꯏꯁꯥ ꯅꯥꯗꯅꯕ ꯈꯣꯠꯇꯅꯕ ꯁꯨꯝ ꯏꯌꯥꯝꯕꯅ ꯁꯤ ꯁꯣꯔꯣꯛꯇ ꯊꯧꯊꯕꯗ ꯎꯐꯨꯟ ꯅꯨꯡ ꯊꯥꯡꯉꯦ ꯈꯣꯠꯂꯦ ꯑꯗꯣ ꯃꯥꯛꯁ ꯅꯨꯡ ꯃꯇꯨꯡꯗꯤ ꯍꯥꯏꯗꯤ ꯃꯥꯛꯁ ꯅꯨꯡ ꯠ ꯆꯠꯂꯣ ꯍꯥꯏꯗꯤ ꯎꯐꯨ ꯅꯨꯡ ꯊꯥꯡꯕ ꯑꯗꯒꯤ ꯗꯣ ꯃꯥꯏꯅꯨꯡꯗ ꯆꯪꯗꯅꯕ ꯍꯥꯏꯗꯤ ꯑꯅꯣꯛꯀꯨꯝꯕ ꯍꯦꯝꯃꯦꯒꯨꯝꯕ ꯎꯞꯄꯨ ꯍꯥꯏꯗꯤ ꯍꯦꯝꯃꯦꯒꯨꯝꯕ ꯎꯞꯄꯨ ꯍꯥꯏꯗꯤ ꯎꯐꯨꯟ ꯅꯨꯡ ꯄꯥꯏꯁꯟꯕ ꯈꯣꯠꯆꯟꯕ ꯅꯨꯣ ꯃꯤꯠꯇ ꯑꯗꯨꯁꯨ ꯒꯥꯔꯤ ꯊꯧꯔꯀꯥꯟꯗ ꯌꯥꯝ ꯅꯨꯡꯉꯥꯏꯇꯕꯃꯦ ꯍꯥꯏꯗꯤ ꯑꯩꯈꯣꯏ ꯂꯝꯕꯤꯗꯨꯅ ꯀꯩꯅꯣꯝ ꯑꯣꯏꯕꯅꯤꯅ ꯍꯥꯏꯗꯤ ꯒꯣꯕꯔꯃꯦꯟꯁꯤꯅ ꯁꯦꯝ ꯃꯆꯤꯟꯗꯗꯤ ꯁꯦꯝꯝꯕ ꯑꯗꯣ ꯊꯕꯛꯇꯁꯨ ꯇꯧꯗꯕꯗꯣ ꯑꯗꯨꯃꯥꯏꯅ ꯇꯧꯕꯅꯤꯅ ꯍꯥꯏꯗꯤ ꯂꯝꯕꯤꯒꯤ ꯃꯇꯦꯛ ꯃꯇꯦꯛ ꯐꯔꯒ ꯎꯐꯨꯟ ꯈꯔ ꯊꯥꯡꯕꯅꯤꯅ ꯍꯥꯏꯗꯤ ꯌꯥꯗꯦ ꯍꯥꯏꯗꯤ ꯑꯩꯈꯣꯏꯁꯨ ꯁꯣꯔꯣꯛꯇ ꯒꯥꯔꯤ ꯊꯧꯅꯤꯡꯕ ꯐꯥꯎꯗꯦ ꯐꯥꯎꯗꯦ ꯍꯥꯏꯗꯤ ꯂꯣꯛ ꯊꯣꯡꯅꯤ ꯈꯔꯕꯗ ꯍꯥꯏꯗꯤ ꯍꯛꯆꯥꯡꯁ ꯅꯥ ꯍꯅꯤꯡꯗꯕꯅꯤꯀꯣ ꯑꯌꯥꯝꯕ ꯎꯄꯥꯏ ꯂꯩꯇ ꯀꯥꯏꯗ ꯃꯔꯛ ꯃꯔꯛꯇ ꯊꯧꯕꯒꯤ ꯋꯥꯅꯦꯕ ꯑꯗꯨ ꯎꯐꯨꯜ ꯊꯥꯡꯕꯁꯦ ꯑꯩꯈꯣꯏ ꯌꯥꯝ ꯅꯨꯡꯗꯤꯤ ꯅꯨꯡꯉꯥꯏꯇ꯭ꯔꯦ ꯌꯥꯝ
ꯅ ꯃ ꯁꯨꯄꯤꯅꯤ ꯏꯁꯄ ꯁꯨꯄꯤꯅꯤ ꯁ꯭ꯂ ꯁꯟꯒ꯭ꯂꯥꯁ ꯇꯔ ꯀꯩꯒ ꯌꯥꯎꯁꯛꯅꯥ
ꯑꯁ ꯑꯩꯈꯣꯏꯁꯨ ꯀꯩꯅꯣ ꯇꯧꯔꯤꯅꯦ ꯑꯩꯈꯣꯏ ꯑꯩꯈꯣꯏ ꯑꯉꯥꯡ ꯑꯃꯒꯒ ꯒꯥꯔꯤ ꯊꯧꯃꯤꯟꯅ ꯀꯨꯝꯃꯤꯟꯅꯥꯟ ꯁꯤ
ꯎ
ꯏꯌꯥꯔꯄꯣꯔꯠ ꯂꯥꯏꯟꯒꯤꯁꯤꯗ ꯏꯌꯥꯔꯄꯣꯔꯠ ꯂꯥꯏꯟ ꯈꯔ ꯍꯦꯟꯊꯔ ꯀꯥꯟꯗꯗꯤ ꯌꯐꯨꯟ ꯉꯥꯛꯇ ꯉꯥꯏꯗꯅ ꯑꯩꯗꯤ ꯒꯥꯔꯤ ꯇꯥꯇꯥ ꯒꯥꯔꯤ ꯌꯦꯡꯒꯤ ꯃꯅꯤꯡ ꯊꯧꯎꯔꯦ
ꯑꯉꯥꯡꯅ ꯅꯔꯒ ꯎꯝ ꯑꯉꯥꯡꯅ ꯅꯔꯒ ꯍꯣꯁꯄꯤꯇꯥꯜ ꯑꯃ ꯄꯨꯈꯠ ꯑꯁ ꯍꯣꯁꯄꯤꯇꯥꯜ ꯑꯃ ꯄꯨꯈꯠꯂꯒ ꯅꯣꯡ ꯅꯤꯅꯤ ꯂꯩꯌꯦ ꯑꯁ ꯍꯣꯁꯄꯤꯇꯥꯜ ꯂꯩꯕꯗꯨꯗ ꯀꯌꯥꯗꯤ ꯋꯥꯏ ꯍꯥꯏꯗꯤ ꯇꯨꯝꯐꯝꯁꯨ ꯆꯥꯐꯝꯁꯨ ꯈꯪꯗꯕꯤ ꯍꯣꯁꯄꯤꯇꯥꯜ ꯂꯩꯕ ꯍꯥꯏꯔꯦꯅ ꯍꯥꯏꯗꯤ ꯗꯣꯛꯇꯔ ꯑꯃ ꯂꯥꯛꯅꯤ ꯑꯗꯨꯗꯒꯤ ꯑꯉꯥꯡꯗꯣ ꯑꯃꯨꯛ ꯐꯅꯕ ꯑꯃꯨꯛ ꯌꯦꯡꯅꯤ ꯇꯨꯝꯐꯝ ꯆꯥꯐꯝ ꯂꯩꯇꯕꯤ ꯑꯗꯨꯝ ꯂꯦꯞꯄꯒꯁꯨ ꯂꯩꯕꯤ